ꯑꯥꯎ ꯍꯜꯂꯣ
ꯑꯥꯎ ꯀꯩꯗꯧꯔꯤꯒꯦ
ꯑꯣ ꯀꯩꯀꯩ ꯃꯊꯦꯜ ꯆꯥꯊꯔꯛꯑꯕ ꯑꯁꯤꯒꯤ
ꯉꯁꯤꯒꯤ ꯁꯧꯒ꯭ꯔꯤ ꯑꯝꯒ ꯀꯥꯡꯒꯧ ꯑꯝꯒ ꯇꯧꯁꯜꯂꯦ ꯇꯥꯃꯣꯗꯤ
ꯑꯩ ꯉꯁꯥꯏ ꯒ ꯁꯣꯏꯕꯨꯝ ꯊꯣꯡꯕ ꯑꯣꯏꯅ ꯇꯧꯈꯥꯏꯔꯦ
ꯎꯝ ꯌꯥꯝ ꯆꯥꯁꯜꯂꯦ ꯇꯥꯃꯣꯁꯨ
ꯐꯖꯅ
ꯇꯥꯃꯣꯕꯨ ꯀꯩꯗꯧꯕꯤꯔꯝꯕꯅꯣ
ꯍꯤꯞ ꯄꯤꯗ ꯀꯩꯗꯧꯔꯨꯅꯤ ꯄꯣꯊꯥꯕ ꯍꯥꯢꯗꯨꯅꯤꯗ
ꯍꯤꯞ ꯄꯤꯕ ꯑꯣ ꯉꯁꯤ ꯉꯁꯤ ꯅꯨꯃꯤꯠꯁꯤꯕꯨ ꯀꯃꯥꯏ ꯀꯃꯥꯏꯅ ꯂꯦꯟꯕꯤꯒꯤꯒꯦ ꯇꯥꯃꯣꯕꯨ
ꯑꯁꯨꯝ ꯄꯪꯂꯩ ꯃꯔꯩꯔꯤꯗꯨꯅꯤꯗ ꯈꯔꯆꯠ ꯈꯔ ꯀꯩꯅꯣ ꯇꯧ ꯅꯠꯇ꯭ꯔꯥ ꯊꯧ ꯆꯠꯇ꯭ꯔꯣ
ꯆꯠꯂꯦ ꯇꯥꯃꯣ ꯇꯥꯃꯣꯁꯨ ꯆꯠꯄ꯭ꯔꯥꯅ ꯍꯪꯉꯤꯅꯦ ꯑꯩꯁꯦ
ꯆꯠꯂꯤ ꯆꯠꯂꯤ
ꯉꯁꯤꯒꯤ ꯅꯨꯃꯤꯠꯁꯤꯕꯨ ꯅꯨꯡꯉꯥꯏꯈꯤꯕ꯭ꯔꯥ ꯃꯄꯨꯡ ꯐꯥꯈꯤꯕ꯭ꯔꯣꯅ ꯍꯪꯖꯕꯅꯦ
ꯑꯥ ꯐꯥꯒꯗꯕ ꯋꯥꯠꯂꯤ ꯍꯥꯏꯇꯥꯔꯦ ꯍꯣꯔꯦꯟ ꯄꯣꯇꯗꯤ ꯐꯥꯟꯗꯅꯤ ꯐꯥꯅꯕ ꯇꯧꯔꯅꯤ ꯀꯩꯗꯤ ꯎꯄꯥꯏꯂꯩ
ꯀꯌꯥꯝ ꯁꯛꯈꯪ ꯃꯥꯢꯈꯪꯅꯔꯒꯦ ꯇꯥꯃꯣꯕꯨ
ꯈꯔ ꯈꯔ ꯁꯨꯝ ꯇꯧꯔꯤ ꯇꯦꯛ ꯇꯦꯛ ꯌꯥꯝꯕ ꯌꯥꯝꯗꯕ ꯅꯣꯡꯃꯒꯤ ꯈꯔ ꯇꯦꯛꯇꯦꯛ ꯍꯣꯠꯅꯕ ꯍꯥꯏꯗꯨꯅꯤ ꯅꯣꯡꯃꯒꯤ ꯀꯩ ꯀꯩꯅꯦ ꯇꯦꯛꯇꯦꯛ ꯌꯦꯡꯉꯒ
ꯎꯝ
ꯉꯁꯤ ꯀꯩꯀꯩ ꯃꯦ꯭ꯠꯆ ꯂꯩꯖꯥꯅꯣ
ꯉꯁꯤ ꯐ꯭ꯔꯥꯁ ꯂꯩꯕ ꯃꯥꯜꯂꯦ
ꯑꯥ
ꯐ꯭ꯔꯥꯟꯁ
ꯇꯥꯃꯣꯕꯨ ꯀꯩ ꯋꯥꯔꯦꯞꯇ ꯂꯩꯕꯤꯔꯒꯦ ꯍꯧꯖꯤꯛꯀꯥꯟꯖꯤꯕꯨ
ꯀꯩꯅꯣ ꯀꯩ ꯋꯥꯔꯦꯞ ꯑꯕꯣ ꯉꯔꯥꯡꯒꯤꯗꯨꯔꯣ
ꯑꯪ
ꯑꯥꯎ
ꯑꯗꯨꯅꯖꯨ ꯐꯕ ꯑꯃ ꯂꯩ ꯃꯔꯝꯗꯤ ꯇꯣꯏꯅ ꯄꯨꯟꯕꯅꯦ ꯍꯥꯏꯗꯤ ꯑꯩ ꯁꯤ ꯍꯌꯦꯡ ꯌꯩꯊꯣꯛꯄ ꯌꯥꯏ ꯑꯃꯨꯛ ꯁꯪꯉꯤ ꯃꯥ ꯑꯃꯨꯛ ꯁꯪꯗꯦꯅ ꯁꯨꯝ ꯇꯧꯅꯔꯒꯗꯤ ꯁꯨꯡꯄꯨꯟ ꯄꯨꯟꯕꯩ ꯋꯥꯔꯤꯗꯣ ꯂꯩꯔꯔꯣꯏꯕ ꯑꯗꯨꯝ
ꯂꯣꯏ ꯂꯣꯏꯅꯥꯏꯔꯔꯣꯏꯕ ꯑꯗꯨꯅ ꯐꯖꯅ ꯅꯣꯡꯃꯗꯣ ꯃꯄꯨꯡ ꯐꯥꯅ ꯂꯥꯡꯊꯣꯛꯎꯔꯒ ꯒ꯭ꯌꯥꯟ ꯇꯥꯅ ꯌꯨꯝꯗ ꯍꯜꯂꯛꯄꯅ ꯐꯩꯗꯅ ꯅꯣꯃꯤꯠ ꯇꯣꯃ ꯅꯨꯡꯉꯥꯏ ꯅꯨꯡꯉꯥꯏꯕ ꯋꯥꯔꯤ ꯀꯌꯥ ꯁꯥꯗꯅ ꯃꯄꯨꯡ ꯐꯥꯍꯟꯕꯗꯨꯅꯗꯤ ꯐꯩꯗꯅ ꯃꯦꯃꯣꯔꯤ ꯀꯌꯥ ꯅꯤꯡꯁꯤꯡꯗꯨꯅ ꯅꯠꯇ꯭ꯔꯥ
ꯃꯣꯡ ꯑꯗꯣ ꯃꯇꯝꯗꯣ ꯌꯥꯝ ꯂꯤꯃꯤꯇꯦꯠ ꯑꯣꯏꯕꯅꯦ ꯇꯧꯕꯩ ꯋꯥꯅꯤꯗ ꯑꯩꯅꯖꯨ ꯏꯄꯦꯟ ꯇꯥꯏꯞ ꯇꯧꯕ ꯑꯗꯨꯒꯤ ꯋꯥꯅꯤ
ꯑꯗꯨ ꯅꯪ ꯑꯗꯨꯅ ꯈꯔ ꯒꯗꯣ ꯇꯧꯊꯣꯛ ꯇꯥꯔꯦꯗꯅ ꯀꯩ ꯄꯥꯏ ꯂꯩ ꯈꯔꯁꯨ ꯑꯩꯈꯣꯏꯅ ꯅꯨꯡꯇꯤꯒꯤ ꯇꯣꯏꯅ ꯄꯨꯟꯕꯅꯤ ꯇꯣꯏꯅ ꯄꯨꯨꯝꯃꯗꯦ ꯑꯩꯈꯣꯏꯗꯤ ꯏꯁꯩ ꯌꯥꯎꯗ꯭ꯔꯁꯨ ꯌꯥꯏ ꯍꯥꯏꯕꯗꯨ ꯑꯗꯨꯗꯒꯤ ꯃꯋꯣꯡ ꯂꯤꯕꯗꯣ ꯃꯣꯏꯗꯤ ꯌꯥꯏꯗꯅ
ꯎꯝ
ꯄꯨꯟꯁꯤꯖꯦ ꯀꯔꯤ ꯊꯣꯛꯅꯤ ꯊꯣꯛꯏꯅ ꯇꯝ ꯉꯝꯕ ꯅꯠꯇꯦ ꯑꯗꯨꯅ ꯊꯦꯡꯅꯔꯤ ꯀꯥꯏꯅ ꯊꯦꯡꯅꯕ ꯍꯥꯏꯕ ꯐꯕ ꯍꯥꯏꯕꯗꯨꯁꯨ ꯂꯩꯗꯅ ꯁꯃ ꯑꯗꯨꯗꯨꯅ ꯎꯅꯗꯅꯤ ꯎꯅꯖꯅꯤ ꯈꯜꯂꯝꯕꯅꯤꯅꯦ ꯎꯅꯖꯔꯝꯃꯗꯤ ꯀꯣꯒ ꯍꯥꯏꯔꯒ ꯑꯩꯒꯤ ꯆꯥꯎꯕꯗꯁꯨ
ꯎꯝ
ꯑꯗꯨꯗꯩ ꯈꯠꯅꯕ ꯑꯁ ꯑꯩꯈꯣꯏꯁꯦ ꯑꯃꯨꯛꯇꯪꯁꯨ ꯄꯨꯟꯕꯅꯤ ꯑꯗꯨꯅꯣ ꯀꯥꯏꯊꯣꯛꯑꯒꯦꯗꯅ ꯑꯩꯁꯨ ꯈꯜꯂꯦ ꯑꯗꯨꯕꯨ ꯑꯩꯁꯨ ꯑꯇꯣꯞꯄꯕꯨꯗꯤ ꯀꯩꯁꯨ ꯆꯠꯇꯦꯕ ꯑꯗꯨꯃꯥꯏꯅ
ꯑ
ꯅꯪꯗ ꯑꯩ ꯑꯗꯨꯃꯥꯏꯅ ꯌꯨꯝꯗ ꯌꯥꯎꯗꯦꯕ ꯍꯧꯖꯤꯛꯀꯥꯟꯗ ꯍꯥꯏꯗꯤ ꯆꯥꯛ ꯑꯩꯈꯣꯏꯒꯤ ꯑꯣꯐꯤꯁꯀꯤ ꯆꯥꯛ ꯆꯥꯅꯕ ꯈꯣꯠꯅꯕ ꯑꯩ ꯀꯔꯤꯝꯇ ꯌꯥꯎꯗꯦꯕ
ꯎꯝ
ꯑꯩ ꯄꯨꯟꯁꯦ ꯍꯥꯏꯔꯤꯗꯨꯣ ꯉꯁꯤ ꯉꯥꯏꯥꯛꯇ ꯍꯥꯏꯅꯕꯗꯨ ꯅꯠꯇꯦꯗꯣ ꯀꯨꯏꯔꯦꯅ ꯅ ꯑꯩꯈꯣꯏ ꯍꯥꯏꯅꯔꯛꯏꯁꯦ
ꯑꯝ
ꯏꯔꯥꯡ ꯑꯃꯨꯛ ꯇꯧꯁꯟ ꯑꯃꯃꯨꯛ ꯇꯧꯁꯟ ꯑꯗꯒꯤ ꯁꯨꯝ ꯁꯥꯡꯊꯈ꯭ꯔꯦꯗꯅ
ꯄꯣꯠꯇꯤ ꯄꯣꯠꯇꯤ ꯑꯐꯕ ꯀꯩꯅꯣꯗꯣ ꯑꯉꯥꯡꯕ ꯂꯩꯖꯠꯂꯣ ꯃꯣꯏ ꯑꯗꯨꯗꯨꯕꯣ
ꯀꯔꯤꯅꯣ ꯁꯤ ꯅꯪꯕꯨ ꯁꯣꯡ ꯒ꯭ꯌꯥꯟ ꯇꯥꯗ꯭ꯔꯤꯕꯁꯤꯕꯣ ꯀꯔꯤꯅꯣ ꯑꯗꯨꯗꯤ ꯅꯪꯅ ꯍꯥꯏꯔꯣ ꯅꯪꯅ
ꯁꯣꯂꯣꯕꯗ ꯑꯩ ꯄꯣꯠ ꯑꯃ ꯀꯌꯥꯃ ꯌꯥꯎꯔꯒ ꯅꯨꯡꯉꯥꯏꯗꯅ ꯄꯪꯁꯥꯟ ꯁꯥꯅ ꯕꯁꯦ ꯏꯕꯅꯤ ꯈꯛꯇꯥ ꯑꯣꯏꯒꯅꯤ
ꯎꯝ ꯑꯗꯨꯝ ꯇꯧꯖꯔꯛꯀꯅꯤꯗ ꯑꯗꯨꯕꯨ
ꯎꯝ ꯌꯥꯔꯅꯣ ꯁ ꯄꯋꯥ ꯀꯦꯃꯣ
ꯅꯣꯡ ꯐꯥꯗꯣꯛꯅꯤ ꯍꯥꯏꯔꯗꯨꯁꯨ ꯀꯩꯁꯨ ꯑꯩꯈꯣꯏ ꯂꯧꯒꯅꯤ
ꯃꯥꯅꯤ ꯑꯗꯨ ꯑꯣꯏꯇꯥꯔꯁꯨ ꯌꯥꯝ ꯉꯥꯎ ꯀꯩꯅꯣ ꯇꯧꯔꯁꯨ ꯅꯨꯡꯉꯥꯏꯇꯦꯕ ꯍꯥꯏ ꯍꯜꯂꯛ ꯀ꯭ꯂꯥꯁ ꯂꯩꯕꯅꯤꯅꯀꯣ
ꯍꯣꯏꯗ ꯑꯗꯨꯒꯤ ꯑꯩꯈꯣꯏꯕꯨ ꯑꯗꯨ ꯑꯗꯨ ꯊꯥꯛ ꯌꯧꯅꯒꯁꯨ ꯇꯧꯗꯧ ꯅꯠꯇꯦꯗ
ꯎꯝ ꯌꯥ
ꯅꯨꯡꯉꯥꯏꯕꯒꯤ ꯃꯈꯜ ꯑꯃ ꯁꯤ ꯅꯨꯡꯉꯥꯏꯕ ꯃꯈꯜ ꯌꯥꯝꯃꯤꯒꯗꯧꯔꯒꯦ
ꯍ
ꯐ꯭ꯔꯤꯅꯦ ꯐ꯭ꯔꯤꯅꯦ ꯍꯥꯏꯕ ꯑꯗꯨꯝꯕꯒꯤ ꯀꯟꯗꯤꯁꯟꯗꯨꯗꯤ ꯑꯩꯈꯣꯏꯗꯤ ꯅꯠꯇꯦꯗꯅ
ꯁꯨꯝ ꯆꯥꯕ ꯅꯨꯡꯉꯥꯏꯇꯕꯩ ꯋꯥꯅꯤ
ꯅꯨꯡꯉꯥꯏꯅꯕ ꯃꯌꯥꯝ ꯋꯥꯔꯤ ꯅꯨꯡꯉꯥꯏꯅꯕ ꯍꯥꯏꯇꯥꯔꯦꯅꯦ
ꯑꯥ
ꯇꯣꯂꯃꯨꯗꯣ ꯍꯤꯟꯖꯥꯡꯗꯣ ꯑꯅꯤꯒꯨꯝꯕ ꯇꯧꯅꯤꯡꯕ ꯃꯥꯜꯂꯦ ꯃꯥꯅ ꯈꯟꯕꯗ ꯑꯣꯛ ꯊꯣꯡꯕꯁꯨ ꯇꯧꯅꯤꯡꯕ ꯃꯥꯜꯂꯦ ꯑꯗꯨꯝ ꯆꯥꯕ ꯌꯥꯏꯗ ꯍꯥꯏꯗꯤ ꯃꯣꯏꯒꯤ ꯈꯨꯊꯣꯡ ꯍꯥꯏꯕ ꯑꯃꯁꯨ ꯂꯩꯗꯅ
ꯑ ꯑꯩꯅꯒ ꯌꯥꯝꯗꯕꯤꯗ ꯑꯗꯨꯝ ꯀꯩꯅꯣꯒꯨꯝꯕ ꯈꯔ ꯍꯥꯞꯁꯤꯔ ꯆꯤꯞꯁꯀꯨꯝꯕ ꯑꯣꯏꯅ ꯆꯤꯞ ꯍꯥꯏꯗꯤ ꯑꯩꯈꯣꯏꯒꯤ ꯀꯩꯅꯣꯗꯣ ꯑꯂꯨ ꯆꯤꯞ ꯑꯃ ꯇꯥꯎꯅꯕꯗꯣ
ꯍꯤꯟꯖꯥꯡꯗꯣ ꯁꯟꯗꯨꯃ ꯇꯧꯔꯦꯗꯅꯀꯣ ꯒꯌ꯭ꯥꯟ ꯇꯥꯕ꯭ꯔꯣ ꯑꯩꯍꯥꯏꯖꯦ
ꯇꯥꯏ
ꯑꯗꯨꯒꯨꯝꯕ ꯇꯧꯔꯒ ꯑꯗꯨꯝ ꯆꯤꯞꯁ ꯑꯩꯈꯣꯏꯒꯤ ꯁꯨꯝ ꯃꯥꯔꯤꯕ ꯅꯨꯡꯉꯥꯏꯅꯕ ꯋꯥꯅꯤꯗꯥ
ꯁꯣꯂꯣꯃꯣ ꯁꯣꯂꯣꯃꯣꯅꯤꯒꯤ ꯃꯌꯨꯝ ꯃꯌꯨꯝꯗ ꯗꯥꯏꯔꯦꯛ ꯇꯧꯕꯗꯤ ꯅꯨꯡꯉꯥꯏꯔꯣꯏꯌꯦ ꯑꯗꯨꯗꯤ ꯈꯔ ꯆꯥꯊꯣꯛꯇꯗ꯭ꯔꯤ ꯌꯥꯔꯣꯏ ꯚꯥꯏ
ꯌꯦꯡꯉꯁꯤ ꯍꯪ ꯍꯪ ꯑꯗꯨ ꯍꯪꯉꯂꯣꯏꯔꯦꯗꯅ ꯃꯣꯏꯗ ꯇꯧꯕ ꯌꯥꯕ꯭ꯔꯥ ꯀꯃꯥꯏꯅ ꯇꯧꯕ ꯌꯥꯏ
ꯌꯥꯔꯣꯏꯍꯦ ꯅꯪꯒꯤ ꯑꯗꯨ ꯌꯥꯎꯒꯦꯗꯤ ꯃꯤ ꯌꯨꯝꯗ ꯀꯃꯥꯏꯅ ꯇꯧꯗꯨꯏꯅꯣ ꯅꯪ
ꯍꯣꯏꯅꯦ ꯑꯗꯣ ꯀꯗꯥꯥꯏꯗ ꯇꯧꯁꯤꯒꯦ ꯃꯐꯝ ꯂꯩꯕ꯭ꯔꯥ ꯑꯗꯨ ꯌꯦꯡꯉ ꯂꯣꯏꯔꯦ ꯀꯩꯗꯧꯔꯒꯦ
ꯑꯗꯨꯅꯦ ꯑꯁ ꯕꯤꯁꯥꯜꯕꯨꯗꯤ ꯑꯗꯨꯝ ꯃꯌꯥꯝ ꯇꯧꯅꯩ ꯇꯧꯖꯔꯛꯀꯅꯤꯗꯅ
ꯑꯦ ꯑꯉꯥꯎꯕꯗꯨꯕꯨ ꯀꯃꯥꯏ ꯇꯧꯁꯤꯒꯦ ꯑ ꯍꯪꯉꯒ
ꯑꯗꯨꯝ ꯍꯥꯏꯅꯔ ꯂꯣꯏꯔꯦ ꯀꯩꯗꯧꯔꯒꯦ ꯒ꯭ꯔꯨꯞꯇ ꯅꯠꯇ꯭ꯔꯥ
ꯌꯥꯏꯑꯦ
ꯑꯥ ꯆꯠꯂꯒ ꯉꯟꯇꯥ ꯍꯜꯂꯛꯁꯦ ꯑꯗꯨꯅ ꯐꯅꯤꯌꯦ ꯍꯥꯏꯗꯤ ꯌꯨꯝ ꯌꯧꯕꯁꯨ ꯉꯟꯒꯗꯧꯕꯀꯣ
ꯎꯝ ꯑꯩꯗꯤ ꯉꯟꯕ ꯌꯥꯔꯣꯏ ꯄꯨꯡ ꯃꯥꯄꯜ ꯃꯈꯥꯏꯗ ꯀ꯭ꯂꯥꯁ ꯂꯣꯏꯗꯣꯏꯅꯦꯃꯤ
ꯌꯥꯏ ꯀꯩꯗꯧꯔꯒꯦ ꯃꯥꯄꯟ ꯃꯈꯥꯏꯗ ꯂꯣꯏꯔ ꯂꯣꯏ ꯂꯣꯏꯁꯤꯜꯂꯣ ꯊꯣꯡꯅꯔꯛꯑꯣ ꯂꯣꯏꯔꯦ ꯇꯔꯥꯃꯈꯥꯏ ꯇꯔꯥ ꯁ꯭ꯋꯥꯏꯗꯨꯗ ꯌꯨꯝ ꯌ ꯃꯣꯏ ꯌꯧꯕ ꯉꯝꯃꯗꯤ ꯌꯥꯔꯦ ꯀꯩꯗꯧꯔꯒꯦ ꯌꯥꯝ ꯂꯥꯞꯄꯁꯨ ꯅꯠꯇꯦ ꯑꯗꯨꯝ
ꯁꯟꯗꯣ ꯁꯤꯗꯩ ꯂꯩ ꯃꯣꯏ ꯃꯆꯥꯛ ꯃꯊꯨꯝꯗꯣ ꯁꯣꯂꯣꯃꯣꯟꯗ ꯂꯥꯡꯉꯝꯃꯣ ꯍꯥꯏꯔ ꯂꯣꯏꯔꯦ
ꯎꯝ ꯃꯥꯅ ꯁꯤꯟꯗꯣꯏꯅꯤꯅ ꯄꯩꯁꯥꯗꯣ ꯋꯥꯠꯂꯤꯉꯩꯏꯗ ꯃꯉꯣꯟꯗ ꯀꯥꯞꯁꯤꯟꯕꯤꯔꯁꯦ
ꯎꯝ ꯄꯩꯁꯥ ꯈꯔ ꯀꯥꯥꯞꯁꯟꯕꯤꯔꯁꯦ ꯑꯗꯩ ꯄꯣꯠ ꯄꯣꯠ ꯂꯩꯕꯗꯨꯅ ꯀꯩꯅꯣ ꯇꯧꯔꯁꯨ ꯀꯌꯥ ꯀꯌꯥ ꯀꯩꯅꯣ ꯇꯧꯁꯤꯒꯦꯗꯣ ꯄꯩꯁꯥꯗꯣ ꯍꯥꯟꯅ ꯄꯥꯊꯣꯛꯑꯁꯦ
ꯑꯗꯨꯕꯨꯗꯤ
ꯎꯝ
ꯃꯤ ꯌꯥꯝꯕ ꯅꯠꯇꯕꯅꯤꯅ
ꯎꯝ
ꯁꯥꯗꯨ ꯀꯦꯖꯤ ꯑꯅꯤ ꯑꯅꯤ ꯃꯈꯥꯏ ꯁ꯭ꯋꯥꯏꯅ ꯌꯥꯎꯔꯣꯏꯗ꯭ꯔꯣ
ꯍꯩ ꯌꯥꯝꯃꯅꯤ ꯍꯦ ꯌꯥ ꯑꯩꯈꯣꯏ ꯀꯩꯅꯣ ꯈꯛꯇꯅꯤ ꯀꯩꯅꯣ ꯑꯩꯈꯣꯏ ꯃꯉꯥ
ꯑꯅꯤꯃꯨꯛ ꯇꯧꯔꯁꯤꯔꯣ ꯑꯗꯨ ꯅꯠꯇ꯭ꯔꯒ ꯑꯅꯤꯅꯗꯤ ꯌꯥꯗꯧ ꯃꯥꯜꯂꯦ ꯑꯗꯣ ꯀꯩꯅꯣ ꯁꯣꯂꯣꯃꯣꯟ ꯍꯣꯏ ꯏꯃꯨꯡꯖꯨ ꯄꯤꯖꯗ ꯌꯥꯔꯣꯏꯌꯦ
ꯍꯣꯏ ꯑꯗꯨꯝꯅꯦ ꯃꯣꯏ ꯃꯣꯏ ꯌꯨꯝꯗ ꯇꯧꯗꯣꯏ ꯇꯥꯔꯗꯤ ꯈꯤꯇꯪ ꯍꯦꯟꯅ ꯌꯦꯡꯉꯒ ꯂꯣꯏꯔꯦ ꯑꯗꯣ ꯃꯣꯏ ꯌꯨꯝꯗ ꯇꯧ ꯑꯗꯨꯇꯥꯔꯗꯤ ꯑꯅꯤꯗꯣ ꯌꯦꯡꯉꯁꯦ ꯑꯅꯤ ꯑꯃꯥ ꯃꯈꯥꯏ ꯅꯠꯇ꯭ꯔꯒ ꯑꯅꯤꯗꯣ ꯌꯦꯡꯉꯁꯦꯕ
ꯑꯥꯝ ꯃꯤꯒꯨꯝꯕ ꯇꯧꯕꯅ ꯆꯞ ꯆꯥ ꯍꯥꯏꯗꯤ ꯌꯦꯟ ꯆꯥꯕ ꯅꯠꯇꯕꯅꯤꯅ ꯑꯗꯨꯝ ꯆꯟꯅꯦꯕ ꯁꯥꯗꯣ ꯑꯗꯩ ꯁꯟ ꯀꯣꯏꯔꯦ ꯍꯥꯏꯗꯤ ꯍꯥꯎꯏꯤ ꯍꯥꯎꯏꯤ ꯆꯥꯟꯅꯕꯗ ꯑꯗꯨꯝ ꯍꯣꯏ ꯑꯗꯨꯕꯗꯤ ꯑꯩ ꯑꯗꯨꯒꯤ ꯆꯥꯛꯗꯣ ꯑꯅꯤ ꯅꯇ ꯆꯅꯤ ꯁ꯭ꯋꯥꯏ ꯆꯥꯡꯅꯤ ꯑꯗꯨꯝ ꯆꯞ ꯆꯥꯗ ꯆꯥꯗꯧ ꯃꯥꯜꯂꯦ ꯍꯥꯏꯗꯤ ꯁꯥꯗꯣ ꯂꯦꯝꯃꯣꯏꯕ ꯀꯩꯁꯨ ꯁ ꯍꯥꯏꯗꯤ ꯌꯦꯟꯒꯨꯝꯕ ꯆꯥꯕ ꯑꯣꯏꯔꯗꯤ ꯂꯦꯝꯕ ꯌꯥꯏ ꯀꯩꯅꯣꯗꯗꯤ ꯂꯦꯛꯊꯣꯛꯄꯒꯤ ꯆꯥꯡꯗꯣ ꯋꯥꯠꯄꯅꯤꯅ ꯑꯗꯨꯝ ꯆꯥꯛ ꯆꯥꯁꯤꯟꯕꯩꯅꯦꯕ
ꯎꯝ ꯍꯥꯎꯗꯤ ꯍꯥꯎꯒꯅꯤ ꯀꯨꯏꯔꯦ ꯆꯥꯗꯕ
ꯑꯩꯈꯣꯏꯕꯨ ꯑꯗꯨꯝ ꯇꯧ ꯆꯥꯕꯁꯤꯅ ꯑꯗꯨꯝ ꯈꯪꯉꯦ ꯍꯥꯏꯇꯥꯔꯦ ꯌꯦꯟ ꯅꯪ ꯁꯟꯗꯗꯤ ꯀꯦꯖꯤ ꯃꯔꯤ ꯃꯉꯥ ꯀꯥꯏꯁꯦ ꯑꯗꯨꯝ ꯆꯥꯒꯤꯁꯨ ꯈꯪꯍꯧꯔꯣꯏ ꯍꯥꯎꯕꯅꯤ
ꯎꯝ ꯍꯣꯏ ꯑꯅꯤ ꯑꯗꯨꯝ ꯇꯧꯔ ꯌꯦꯡꯉꯒ ꯂꯣꯏꯔꯦ ꯍꯧꯖꯤꯛ ꯀꯌꯥ ꯀꯦꯖꯤꯗ ꯀꯌꯥ ꯄꯤꯅꯔꯤꯒꯦ
ꯍꯣꯡꯉꯦ ꯍꯥꯏꯕꯅꯤ ꯆꯥꯝꯃ꯭ꯔꯤꯔ ꯆꯥꯝꯔꯤ ꯌꯥꯡꯈꯩꯔ ꯆꯥꯝꯃꯉꯥ ꯔꯥ
ꯑꯗꯨꯅꯦ ꯑꯗꯨꯅꯗꯤ ꯐꯔꯦ ꯑꯗꯨꯅꯗꯤ ꯀꯦꯖꯤ ꯑꯅꯤꯒꯨꯝꯕ ꯇꯛ ꯂꯥꯎꯅ ꯂꯧꯁꯤꯜꯂꯒ ꯍꯥꯎꯕꯅ ꯐꯔꯦ
ꯀꯥꯏꯗꯣꯝꯗ ꯑꯩꯈꯣꯏꯗꯣꯨꯈꯣꯏ ꯄꯨꯟꯗ꯭ꯔꯤꯅꯦ ꯍꯥ ꯑꯍꯥꯟꯕꯅꯤꯅꯦ ꯔꯤꯌꯨꯅꯤꯌꯟ ꯀꯥꯏꯁꯦ ꯍꯦꯍꯦ ꯅꯨꯡꯕꯨ ꯅꯨꯡꯁꯤꯗ ꯃꯇꯝꯁꯦ ꯈꯪꯍꯧꯗꯦ ꯃꯇꯝꯗꯤ ꯁꯨꯝ ꯆꯠꯈꯤꯒꯅꯤ ꯑꯗꯣ ꯇꯧꯔꯦꯅꯦ ꯅꯪꯗꯤ ꯀꯥꯡ ꯀꯣꯏ ꯆꯠꯂꯣꯏꯗ꯭ꯔꯣ ꯍꯟꯗꯛꯇꯤ
ꯑꯁ ꯆꯠꯂꯣꯏꯗ ꯅꯣꯏ ꯀꯩꯅꯣ ꯇꯧꯁꯦ ꯍꯥꯏꯕ ꯋꯥꯅꯤ ꯕꯤꯗꯤꯌꯥꯟꯗ ꯆꯠꯈꯔꯅꯤ ꯑꯃꯗꯣ ꯆꯠꯈꯅꯤ
ꯌꯥꯏꯗ ꯑꯗꯨꯕꯨꯗꯤ ꯂꯥꯐꯁꯦ ꯌꯥꯝ ꯁꯨꯝ ꯃꯣꯅꯣ ꯇꯅ ꯆꯠꯂꯗꯨꯏ ꯁꯔꯨꯛ ꯈꯔꯁꯨ ꯑꯗꯨꯝ ꯀꯩꯅꯣ ꯇꯧꯊꯣꯛꯄ ꯌꯥꯏꯗꯅ ꯅꯪ ꯀꯥ ꯍꯦꯟꯗ꯭ꯔ ꯂꯣꯏꯔꯦ
ꯃꯥꯟꯅꯦ ꯀꯥꯏ ꯆꯠꯂꯨꯗꯣ ꯏꯇꯣꯝꯗ ꯁꯨ ꯏꯇꯣꯝꯇ ꯂꯩꯒꯅꯤ ꯆꯠꯊꯣꯛꯄꯁꯤ ꯅꯪ ꯅꯛ ꯅꯅꯕ ꯑꯣꯏꯇꯥꯔꯗꯤ ꯐꯩ ꯑꯉꯥꯎꯕꯁꯤꯗꯤ
ꯆ ꯆꯦꯗꯤ ꯂꯝ ꯂꯥꯞꯄꯅ ꯂꯩ ꯑꯣ ꯌꯥꯝꯄꯣꯠꯇꯦꯗꯕ ꯆ ꯆꯠꯀꯦꯗꯤ ꯀꯩꯁꯨ ꯅꯠꯇ ꯆꯠꯂꯂꯣꯏꯔꯦ
ꯕꯤꯁꯥꯅ ꯍꯣꯏꯕꯨ ꯀꯣꯏꯊꯣꯛꯎꯁꯤꯔ
ꯀꯣꯏ ꯂꯣꯏꯔꯦ ꯀꯩꯗꯧꯔꯒꯦ ꯀꯩꯅꯣꯅꯦꯕꯨ ꯀꯩꯅꯣꯅꯦ ꯀꯌꯥ ꯈꯨꯠ ꯆꯪꯕ ꯊꯕꯛꯂꯅꯦ
ꯃꯥꯅꯤ
ꯍꯔꯥꯎ ꯀꯨꯝꯍꯩꯁꯨ ꯈꯔ ꯌꯥꯎꯒꯗꯧꯅꯤ ꯀꯩꯗꯧꯔꯒꯦ ꯈꯟꯇ ꯍꯤꯡꯕ ꯅꯠꯇꯦ ꯃꯌꯥꯝꯒ ꯍꯤꯡꯃꯤꯟꯅꯕꯅꯤ ꯃꯌꯥꯝ ꯇꯧꯅꯕꯁꯨ ꯈꯔ ꯌꯥꯎꯒꯗꯧꯕꯅꯤ
ꯎꯝ
ꯍꯥꯏꯗꯤ ꯀꯨꯏꯍꯧꯔꯔꯣꯏ ꯍꯥꯏꯕꯅꯤꯗ ꯄꯥꯈꯪꯒꯤ ꯄꯨꯟꯁꯤ ꯍꯥꯏꯕ ꯑꯃꯁꯨ ꯂꯩꯔꯤ ꯍꯥꯏꯗꯤ ꯆꯜ ꯀꯨꯏꯁꯤꯟꯒꯗꯤ ꯆꯥꯍꯤ ꯌꯥꯝꯁꯤꯜꯂꯛꯄꯒꯤ ꯒ꯭ꯌꯥꯟ ꯇꯥꯕꯒꯤ ꯏꯁꯇꯦꯖ ꯊꯕꯛ ꯑꯃꯁꯨ ꯂꯥꯛꯑꯅꯤ ꯅꯠꯇ꯭ꯔꯥ
ꯎꯝ
ꯍꯥꯏꯗꯤ ꯅꯨꯡꯉꯥꯏꯕꯒꯤ ꯏꯁꯀꯦꯁ ꯍꯥꯏꯕꯗꯨ ꯂꯩ ꯐꯪꯉꯛꯑꯔꯣꯏꯕ ꯍꯥꯏꯗꯤ ꯃꯊꯥ ꯁꯥꯕ ꯈꯣꯠꯄ ꯑꯗꯨꯝꯕꯕꯗ ꯂꯥꯛ ꯑꯅꯤ ꯂꯥꯏꯞ ꯏꯁꯄꯦꯁ ꯍꯥꯏꯕ ꯑꯇ ꯂꯥꯛꯀꯅꯤꯗꯅ ꯑꯗꯨꯅ ꯅꯨꯡꯉꯥꯏꯕ ꯊꯣꯛꯄ ꯌꯥꯏ ꯀꯥꯏꯅ ꯅꯨꯡꯉꯥꯏꯊꯣꯛꯄꯅ ꯐꯩ ꯍꯥꯏꯅ ꯈꯜꯂꯤ ꯉꯉꯔꯥꯡꯥꯟꯕꯗ ꯑ ꯑꯣꯏꯅ ꯍꯟꯗꯛ ꯌꯥꯎꯁꯪ ꯃꯅꯨꯡꯗ ꯊꯥꯕꯜ ꯆꯣꯡ ꯆꯠꯃꯤꯟꯅꯁꯦꯅ ꯍꯧꯔꯨꯔꯣꯏ ꯅꯣꯡꯅꯤꯅꯤ ꯑꯍꯥꯟꯕ ꯁ ꯅꯨꯃꯤꯠꯇ ꯄꯨꯔꯦ ꯑꯩꯅ ꯀꯩꯅꯣ ꯀꯩꯅꯣꯗꯒ ꯂꯥꯛꯑꯝꯕ ꯈꯣꯡꯕꯗꯒ ꯂꯥꯛꯑꯝꯕ ꯅꯨꯃꯤꯠꯇꯨꯗ ꯑꯩꯅ ꯍꯧꯔꯦ ꯃꯥꯗꯣ
ꯎꯝ
ꯅꯣꯡꯉꯥꯟꯂꯗ ꯆꯠꯃꯤꯟꯅꯁꯤ ꯌꯥꯈꯤꯗꯕꯤꯗꯤ ꯑꯗꯨ ꯃꯇꯨꯡꯗ ꯏ ꯃꯥꯁꯦ ꯅꯣꯛꯅꯤꯡꯕꯁꯤ ꯗꯕ ꯑꯩ ꯀꯣꯟꯅ ꯒ꯭ꯌꯥꯟ ꯇꯥꯔꯛꯑꯦ ꯃꯥꯏ ꯃꯑꯣꯡꯗꯨꯁꯨ ꯑꯗꯒꯤ ꯑꯩꯅ ꯑꯦ ꯃꯗꯨꯗꯤ ꯃꯇꯨꯡꯗꯗꯤ ꯅꯪꯒ ꯆꯠꯃꯤꯟꯅꯔꯣꯏꯅ ꯑꯗꯨꯒꯤ ꯃꯇꯨꯡꯗꯐꯥꯎ ꯏꯐꯥꯎ ꯐꯥꯎꯅꯗ꯭ꯔꯦ ꯇꯟꯗꯅ ꯃꯒꯤ ꯃꯑꯣꯡꯗ ꯍ ꯍꯥꯏꯅꯔꯛꯇꯗꯅ
ꯀꯩꯗꯧꯔꯛꯏꯅꯣ ꯍꯥꯏꯁꯦ
ꯌꯥꯢ ꯌꯥꯗꯦ ꯇꯧꯁꯜꯂꯛꯄ ꯍꯥꯏꯕꯗꯤ ꯑꯗꯨꯝ ꯁꯨꯟ ꯆꯤꯡꯅꯗ꯭ꯔꯣ
ꯎꯝ
ꯌꯥꯎꯁꯪ ꯃꯅꯨꯡꯗ ꯑꯗꯨꯕꯨ ꯑꯁ ꯑꯩꯈꯣꯏꯒꯤ ꯑꯗꯨ ꯇꯧꯕꯅꯤ ꯑꯗ ꯇꯧꯕꯅꯤ ꯁꯨꯝ ꯇꯧ ꯂꯩ ꯌꯦ ꯑꯩ ꯃꯉꯣꯟꯗꯗꯤ ꯌꯥꯝ ꯐꯣꯔꯁ ꯇꯧꯕꯒꯤ ꯇꯥꯏꯞꯇ ꯇꯧꯁꯟꯂꯛ ꯂꯛꯑꯦꯅ ꯐꯔꯦ ꯐꯔꯦ ꯚꯥꯏ ꯑꯗꯨꯗꯤ ꯑꯩ ꯆꯠꯊꯣꯛꯎꯔꯨꯔꯒꯦꯅ ꯑꯩꯁꯨ ꯆꯠꯄꯅꯦ ꯒꯥꯒꯦꯝ ꯄꯂꯤꯗꯒ ꯑꯗꯨꯝ ꯆꯠꯄꯅꯦ ꯃꯣꯏꯒꯤ ꯃꯣꯏꯒꯤ ꯃꯅꯥꯛꯇ ꯑꯗꯒꯤ ꯅꯣꯏꯒꯤ ꯅꯣꯏꯗꯗꯤ ꯈꯔ ꯍꯦꯟꯗꯧ ꯃꯥꯜꯂꯦ ꯁꯨꯄꯔ ꯃꯥꯔꯀꯦꯠ ꯍꯦꯟꯇꯣꯛꯑꯒ ꯀꯩ ꯂꯩꯀꯥꯏ ꯀꯧꯒꯦ ꯈꯔ ꯍꯦꯟꯕꯗꯣ ꯑꯗꯨꯋꯥꯏꯗꯣ ꯁꯟꯇꯣꯁꯀ ꯂꯩꯕꯗꯣ ꯑꯗꯥꯢ ꯃꯥꯢ ꯃꯃꯥꯟꯅꯕ ꯂꯩ ꯃꯥꯅ ꯀꯁꯨ ꯂꯥꯛꯑꯣ ꯍꯥꯏꯅ ꯍꯧꯋꯦ ꯃꯥꯕꯨꯗꯤꯅ ꯆꯠꯂꯦ
ꯎꯝ
ꯑꯗꯨꯒ ꯈꯒꯦꯝꯄꯂꯤꯗ ꯆꯣꯡꯊꯔꯦ ꯅꯨꯄꯤ ꯑꯃ ꯄꯥꯏꯁꯤꯜꯂꯒ ꯢꯁ ꯢꯁ ꯍꯤꯍꯤ ꯑꯗꯨꯅ ꯑꯥꯍꯟꯕꯅꯤ ꯑꯗꯨꯃꯥꯏꯅ ꯆꯣꯡꯉꯦ ꯑꯗꯒꯤ ꯀꯩꯅꯣꯗꯣ ꯄꯥꯏ ꯑꯝꯇ ꯆꯣꯡꯒꯦꯅ ꯆꯠꯄꯅꯤ ꯉꯟꯊꯣꯏꯗꯣ ꯑꯃꯝ ꯄꯥꯏꯔ ꯆꯣꯡꯒꯦꯅ ꯆꯠꯄꯅꯤ
ꯎꯝ
ꯀꯩꯅꯣ ꯁꯦꯟꯅꯔ ꯂꯩꯔꯦ ꯅꯤꯛꯁꯟꯗꯨꯅ ꯁꯦꯟꯅꯔ ꯂꯩꯔꯦ ꯊꯦꯡꯗꯤ ꯊꯦꯡꯅꯩ
ꯑꯦ ꯕꯤꯁꯥꯜꯒꯤꯔ
ꯍꯦꯍꯦ
ꯑꯁꯁ
ꯃꯕꯥꯅꯤꯗꯤ ꯑꯗꯨꯏ ꯃꯇꯨꯡꯗꯒꯤ ꯍꯦꯟꯅ ꯌꯥꯅꯈ꯭ꯔꯕꯅꯤ ꯍꯦꯟꯅ ꯅꯛꯁꯤꯟꯅꯈ꯭ꯔꯕꯅꯤ
ꯑꯥ ꯍꯍ
ꯅꯪꯗꯤ ꯑꯝꯇ ꯆꯣꯡꯍꯧꯗ꯭ꯔꯣ ꯍꯟꯗꯛꯀꯤ
ꯆꯣꯡꯗꯦꯗ ꯆꯩꯔꯥꯎꯕꯗ ꯑꯝꯇꯪ ꯆꯠ ꯆꯣꯡꯒꯦꯅ ꯈꯜꯂ ꯀꯥꯟꯗ ꯑꯗꯨꯝ ꯏꯔꯥꯡ ꯇꯧꯁꯤꯟꯈ꯭ꯔꯦꯗꯅ
ꯑꯣ ꯒꯧꯔꯥ ꯆꯩꯔꯥꯎꯕꯩꯗꯣ
ꯑꯥ
ꯑꯩ ꯑꯝꯇꯪ ꯄꯦꯟꯅ ꯆꯣꯡꯉꯧꯍꯦ ꯈꯥꯒꯦꯝꯄꯜꯂꯤꯒꯤꯗ ꯑꯩꯅ ꯆꯣꯡꯒꯦ ꯍꯥꯏꯕꯗꯣ